ꯍꯜꯂꯣ
ꯍꯜꯂꯣ
ꯑꯥ ꯅꯨꯉꯥꯏꯔꯤꯕ
ꯎꯝ ꯅꯨꯡꯉꯥꯏꯔꯤ
ꯑꯥ ꯑꯣ ꯀꯔꯤ ꯇꯧꯅꯤ ꯑꯁ ꯉꯁꯥꯏꯅ ꯍꯧꯔꯛꯈ꯭ꯔꯦꯗ ꯑꯥ
ꯑꯣꯈꯦ ꯑꯣꯀꯦ ꯀꯨꯏꯗ꯭ꯔꯤ ꯄꯨꯡ ꯑꯃꯒꯨꯝꯕ ꯐꯥꯔꯦ
ꯑꯣ ꯑꯣ ꯑꯣ ꯑꯗꯨꯗꯤ ꯆꯥꯛꯇꯤ ꯆꯥꯔꯝꯈꯤꯔꯣꯏꯅꯦꯀꯣ
ꯆꯥꯛꯇꯤ ꯆꯥꯗ꯭ꯔꯤ ꯏꯁꯤꯡ ꯉꯥꯛꯇ ꯊꯛꯈ꯭ꯔꯤ
ꯑꯣ ꯑꯣ ꯑꯣ ꯏꯁꯤꯡ ꯑꯔꯨꯝꯕ꯭ꯔꯥ ꯑꯏꯪꯕ꯭ꯔꯥ
ꯑꯩ ꯑꯌꯤꯡꯕꯅꯦꯗ
ꯑꯣ ꯑꯣ ꯑꯔꯨꯝꯕꯗꯤ ꯊꯛꯇꯕ꯭ꯔꯣ ꯅꯪꯗꯤ
ꯑꯏꯤꯡꯕꯗꯤ ꯌꯥꯝ ꯄꯥꯛ ꯊꯛꯇꯦ
ꯑꯣ ꯑꯔꯨꯝꯕ ꯑꯔꯨꯝꯕ
ꯑ ꯑ ꯑꯔꯨꯝ ꯑꯌꯤꯡꯕꯗ ꯉꯥꯛꯇꯅꯦ
ꯑꯣ ꯑꯣ ꯑꯣ ꯑꯔꯨꯝꯕ ꯊꯛꯄꯁꯨ ꯐꯕꯅꯦ ꯒꯦꯁꯇ꯭ꯔꯤꯛ ꯂꯩꯇ꯭ꯔꯗꯤ ꯀꯣ
ꯑꯥ
ꯑꯔꯨꯝꯕꯗꯤ ꯌꯥꯝ ꯐꯕꯅꯦ
ꯏꯁꯤꯡ ꯑꯁꯥꯕꯁꯦ ꯑꯗꯨꯝ ꯋꯣꯝ ꯋꯥꯇꯔꯗ ꯇꯧꯋꯦ ꯑꯁꯥꯕꯗꯤ ꯈꯪꯗꯦꯅꯦ ꯊꯛꯄ ꯑꯃꯨꯛꯀ ꯍꯩꯇꯕ ꯍꯥꯏꯇꯥꯔꯦ
ꯑꯦꯕ꯭ꯔꯤ ꯃꯣꯔꯅꯤꯡ ꯕꯦꯁꯇꯤ ꯏꯁꯤꯡ ꯑꯔꯨꯝꯕꯗꯣ ꯁꯥꯕꯁꯨ ꯅꯠꯇꯕ ꯑꯁ ꯑꯔꯨꯝꯕꯗꯣ ꯑꯗꯨꯅ ꯕꯦꯁ ꯑꯣꯏꯕꯅꯦ ꯑꯗꯨ ꯊꯥꯛꯑꯣ
ꯑꯣꯀꯦ ꯑꯣꯀꯦ ꯅꯪꯗꯤ ꯅꯣꯡꯃꯗ ꯂꯤꯇꯔ ꯀꯌꯥ ꯊꯛꯀꯦ
ꯑꯩꯁꯦ ꯊꯥꯛꯛꯄꯁꯦꯀꯣ ꯂꯤꯇꯔꯁꯦ ꯑꯩꯁꯨ ꯏꯁꯤꯡꯗꯤ ꯌꯥꯝ ꯊꯛꯄ ꯍꯩꯇꯕꯅꯤꯅꯦ ꯎꯝ ꯂꯤꯇꯔ ꯑꯃ ꯇꯪꯈꯥꯏꯒꯨꯝꯕꯗꯤ ꯑꯣꯏꯔꯝꯒꯅꯤꯅꯦ ꯇꯨ ꯂꯤꯇꯔꯁꯦ ꯑꯩꯅ ꯑꯗꯨꯝ ꯕꯣꯇꯜꯗꯣ ꯉꯁꯤꯗꯤ ꯑꯗꯨꯝ ꯑꯅꯤ ꯌꯧꯒꯦ ꯍꯥꯏꯅ ꯀꯩꯅꯣ ꯇꯧꯔꯔꯗꯤ ꯑꯗꯨꯝ ꯂꯤꯇꯔ ꯑꯅꯤ ꯌꯧꯕ ꯃꯇꯥꯡꯁꯨ ꯌꯥꯎꯋꯦꯕꯀꯣ
ꯅꯣꯡꯃꯗꯔꯣ ꯑꯣꯔ ꯅꯨꯃꯤꯠ ꯑꯃꯗ ꯅꯣꯡꯃꯗꯨꯔꯣ ꯄꯨꯡ ꯃꯣꯔꯅꯤꯡ ꯉꯥꯛꯇꯗ
ꯅꯠꯇꯦ ꯅꯠꯇꯦ ꯅꯣꯡꯃꯗ ꯃꯣꯔꯅꯤꯡꯗꯗꯤ ꯋꯥꯟ ꯂꯤꯇꯔ ꯊꯛꯄ ꯉꯝꯗꯦꯗ
ꯅꯨꯃꯤꯠ ꯆꯨꯞꯄꯒꯤꯀꯣ
ꯑꯥ
ꯅꯨꯃꯤꯠ ꯆꯨꯞꯄꯒꯤ ꯋꯥꯟ ꯑꯦꯟ ꯍꯥꯐ ꯂꯤꯇꯔ ꯃꯨꯛꯇꯤ ꯑꯗꯨꯝ ꯉꯝꯃꯦ
ꯑꯣꯀꯦ ꯑꯣꯀꯦ
ꯀꯣ ꯃꯤꯅꯤꯃꯝ ꯀꯣ ꯃꯦꯛꯁꯤꯃꯝꯅ ꯇꯨ ꯂꯤꯇꯔ ꯑꯣꯏꯔꯝꯒꯗ꯭ꯔꯥ ꯑꯗꯨꯗꯩꯩꯗꯤ ꯍꯦꯜꯂꯝꯃꯔꯣꯏꯗ
ꯂꯤꯇꯔ ꯑꯥꯃꯁꯦ ꯌꯥꯝ ꯄꯥꯛꯄꯨꯗꯤ ꯌꯥꯝꯗꯦꯗ
ꯌꯥꯝꯗꯦ ꯑꯗꯣ ꯑꯩꯗꯤ ꯏꯁꯤꯡꯁꯦ ꯌꯥꯝꯅꯀꯣ ꯀꯩ ꯍꯥꯏꯁꯤꯔꯥ ꯊꯛꯄ ꯍꯩꯇꯕꯗꯣ
ꯑꯝ
ꯑꯗꯨꯒꯤ ꯑꯗꯨꯝ ꯑꯗꯨꯅ ꯑꯩꯒꯤꯗꯃꯛꯇꯤ ꯑꯗꯨꯅ ꯑꯣꯏꯈ꯭ꯔꯣꯏꯗ ꯋꯥꯟ ꯑꯦꯟ ꯍꯥꯐ ꯑꯗꯨꯒ ꯅꯠꯇ꯭ꯔꯗꯤ ꯑꯧ ꯍꯣꯏ ꯑꯣ ꯋꯥꯟ ꯑꯦꯟ ꯍꯥꯐ ꯅꯠꯇꯔ꯭ꯒ
ꯑꯩꯕꯨꯗꯤ ꯑꯣꯀꯦ ꯂꯤꯇꯔ ꯑꯃ ꯑꯣꯀꯦ ꯂꯤꯇꯔ ꯑꯃ ꯊꯥꯛꯀꯦ ꯊꯥꯛ ꯀꯦ ꯍꯥꯏꯔꯒꯗꯤ ꯍꯣꯏ ꯑꯗꯨꯝ ꯉꯝꯒꯅꯤ ꯐꯥꯏꯚ ꯍꯟꯗ꯭ꯔꯦꯠ ꯀꯨꯝꯕꯗꯤ ꯑꯃꯔꯛꯇ ꯀꯣ ꯎꯝ
ꯐꯥꯏꯚ ꯍꯟꯗ꯭ꯔꯦ ꯑꯦꯜꯂꯣꯒꯨꯝꯕꯗꯤꯀꯣ
ꯎꯝ
ꯎꯝ ꯗꯨ ꯗꯨꯝ ꯊꯥꯛꯑꯣ ꯅꯦꯛꯁ ꯇꯥꯏꯝꯗꯤ ꯋꯥꯔꯝ ꯋꯥꯇꯔꯗꯣ
ꯎꯝ
ꯑꯗꯨ ꯑꯗꯨꯝ ꯊꯛꯄꯅ ꯐꯕꯅꯦ ꯑꯗꯨ ꯑꯗꯨꯝ ꯇ꯭ꯔꯥꯏ ꯇꯧꯋꯣ ꯅꯪꯁꯨ
ꯑꯣꯀꯦ ꯑꯣꯀꯦ
ꯒ꯭ꯔꯤꯟ ꯇꯤꯒꯨꯝꯕꯗꯤ ꯊꯛꯄ꯭ꯔꯥ
ꯒ꯭ꯔꯤꯟ ꯇꯤ ꯊꯥꯛꯑꯦ ꯍꯣꯏ
ꯑ ꯒ꯭ꯔꯤꯟ ꯇꯤꯗꯤ ꯌꯥꯝ ꯐꯕꯅꯦ ꯗꯤꯇꯣꯛꯁ ꯇꯧꯕꯗꯣꯀꯣ
ꯄꯨꯔ
ꯑꯩꯖꯨ ꯑꯗꯨꯝ ꯒ꯭ꯔꯤꯟ ꯇꯤꯗꯤ ꯑꯗꯨꯝ ꯃꯔꯛ ꯃꯔꯛꯁꯨ ꯑꯗꯨꯝ ꯊꯥꯛꯄꯅꯦ
ꯑꯣꯀꯦ ꯑꯩꯁꯨ ꯒ꯭ꯔꯤꯟ ꯇꯤ ꯑꯗꯨꯝ ꯊꯥꯛꯑꯦ ꯍꯣꯏ
ꯒ꯭ꯔꯤꯟ ꯇꯤ ꯍꯣꯏ ꯒ꯭ꯔꯤꯟ ꯇꯤ ꯑ ꯕꯦꯁꯇꯤ ꯃꯣꯔꯅꯤꯡꯒꯨꯝꯕꯗꯀꯣ
ꯎꯝ
ꯃꯣꯔꯅꯤꯡꯒꯨꯝꯕꯗ ꯑꯗꯨꯝ ꯊꯥꯛꯑꯣ ꯐꯕꯅꯦ
ꯒ꯭ꯔꯤꯟ ꯇꯤ ꯑ ꯑꯣꯀꯦ ꯒꯤꯔꯤꯟ ꯇꯤ ꯑꯣꯔ ꯀꯣꯐꯤꯗꯤ ꯀꯔꯝꯕꯅ ꯐꯒꯗꯕ ꯃꯥꯜꯂꯦ
ꯎꯝ ꯈꯪꯗꯦꯅꯦ ꯑꯩꯁꯦ ꯀꯣꯐꯤꯁꯤꯗꯤ ꯑ ꯕ꯭ꯂꯦꯛ ꯀꯣꯐꯤꯒꯨꯝꯕꯗꯤ ꯄꯥꯛ ꯊꯥꯛꯄ ꯍꯩꯇꯦ ꯑꯩꯗꯤ ꯀꯣ ꯑꯗꯨꯕꯨ ꯀꯣꯐꯤ ꯊꯥꯛꯄ ꯁꯤ ꯃꯤ ꯈꯔꯗꯤ ꯕ꯭ꯂꯦꯛ ꯀꯣꯐꯤ ꯑꯌꯨꯛꯇ ꯊꯛꯄꯗꯤ ꯑꯗꯨꯝ ꯀꯩꯅꯣ ꯅꯨꯡꯉꯥꯏꯌ‌ꯦ ꯍꯥꯏꯌꯦ ꯑ ꯑꯗꯨꯝ ꯂꯩꯗꯅꯀꯣ ꯋꯥꯁꯔꯨꯝꯒꯨꯝꯕ ꯐꯖꯅ ꯆꯠꯄ ꯉꯝꯗꯕ ꯃꯈꯣꯏꯁꯤꯡꯗꯣ ꯃꯣꯏꯗꯤ ꯕ꯭ꯂꯦꯛ ꯇꯤ ꯇꯛꯔꯗꯤ ꯗꯨꯝ ꯏꯖꯤ ꯑꯣꯏꯌꯦꯅ ꯍꯥꯏꯌꯦ ꯑꯩ ꯑꯩꯗꯤ ꯕ꯭ꯂꯦꯛ ꯇꯤꯒꯨꯝꯕꯗꯤ ꯄꯥꯛ ꯄꯥꯝꯗꯕꯒꯤꯀꯣ
ꯑꯥ
ꯑꯩꯗꯤ ꯑꯗꯨꯒꯨꯝꯕꯗꯤ ꯊꯛꯄꯤꯗ꯭ꯔꯦ
ꯑꯣꯀꯦ ꯒ꯭ꯔꯤꯟ ꯒ꯭ꯔꯤꯟ ꯇꯤꯁꯦ ꯀꯦꯐꯤꯟꯕꯨꯗꯤ ꯌꯥꯎꯕ꯭ꯔꯣ
ꯀꯦꯐꯤꯟ ꯈꯤꯇꯪꯗꯤ ꯌꯥꯎꯕꯅꯦ ꯈꯤꯇꯪ ꯑꯗꯨ ꯌꯥꯝꯗꯕ ꯃꯥꯜꯂꯦ ꯍꯣꯏ ꯌꯥꯝꯗꯕ ꯃꯥꯜꯂꯦ ꯃꯦꯟꯂꯤ ꯃꯣꯏꯁꯤꯗꯤ ꯀꯔꯤ ꯍꯥꯏꯁꯤꯔꯥ ꯗꯤꯇꯣꯛꯁ ꯀꯨꯝꯕꯀꯣ
ꯑꯥ
ꯑꯗꯨꯝ ꯇꯧꯕꯅꯦ
ꯎꯝ ꯀꯣꯐꯤꯅ ꯀꯦꯐꯤꯟ ꯀꯦꯐꯤꯟ ꯍꯦꯟꯒꯗꯕꯗꯤ ꯃꯥꯜꯂꯦꯀꯣ
ꯍꯣꯏ ꯀꯣꯐꯤꯗꯤ ꯑꯗꯨꯝ ꯀꯦꯐꯤꯟ ꯃꯥꯗꯤ ꯑꯗꯨꯝ ꯑ ꯀꯦꯐꯤꯟ ꯂꯩꯕꯒꯤ ꯃꯤ ꯃꯌꯥꯝꯅ ꯑꯗꯨꯝ ꯀꯩꯅꯣ ꯇꯧꯋꯦꯅ ꯀꯣ
ꯎꯝ ꯄ꯭ꯔꯤꯐꯔ ꯍꯣꯏ
ꯑꯗꯨꯒ ꯑꯩ ꯅꯍꯥꯟꯗꯣ ꯒ꯭ꯔꯤꯟ ꯇꯤ ꯃꯣꯗꯤꯀꯦꯔꯒꯤ ꯍꯥꯏꯅ ꯀꯣ
ꯑꯥ
ꯒ꯭ꯔꯤꯟ ꯇꯤꯒꯤ ꯗꯦꯃꯣꯁꯦ ꯎꯕ ꯑꯩꯅ ꯃꯣꯏꯅ ꯑꯩꯉꯣꯟꯗ ꯊꯥꯛꯑꯣ ꯍꯥꯏꯅ ꯍꯥꯏꯕ ꯑꯗꯨꯒꯤ ꯑꯩꯁꯦ ꯑꯩꯁꯦ ꯒ꯭ꯔꯤꯟ ꯇꯤꯒꯨꯝꯁꯨ ꯊꯛꯅꯤꯡꯗꯦ ꯑꯩꯗꯤ ꯃꯁꯥꯅ ꯕꯤ ꯄꯤ ꯑꯗꯨꯝ ꯈꯔ ꯑꯥ ꯑꯥ ꯂꯣꯔꯣꯝꯗ ꯑꯣꯏꯕꯅꯤꯅ ꯑꯩꯁꯤ ꯀꯌꯥꯝ ꯄꯥꯝꯗꯦ ꯍꯥꯏꯅ ꯍꯥꯏꯔꯝꯕꯅꯦꯕ ꯑꯗꯨ ꯑꯗꯨ ꯒ꯭ꯔꯤꯟ ꯇꯤꯗꯤ ꯕꯤ ꯄꯤ ꯂꯣ ꯑꯣꯏꯔꯁꯨ ꯑꯗꯨꯝ ꯐꯕꯅꯦ ꯍꯥꯏꯅ ꯑꯗꯨꯝ ꯍꯥꯏꯕꯒꯤ ꯃꯣꯏꯁꯦ ꯗꯦꯃꯣꯁꯦ ꯑꯩꯉꯣꯟꯗ ꯎꯍꯟꯕ ꯀꯣ
ꯑꯥ
ꯑꯗꯨ ꯀꯃꯥꯏꯅ ꯎꯍꯟꯕ꯭ꯔꯥ ꯍꯥꯏꯔꯒ ꯃꯣꯏꯁꯦ ꯗꯦꯁꯄꯣ ꯀꯞ ꯇ꯭ꯔꯥꯟꯁꯄꯦꯔꯦꯟ ꯄ꯭ꯂꯥꯁꯇꯤꯛꯀꯤ ꯗꯦꯁꯄꯣ ꯀꯞ ꯂꯩꯌꯦꯗꯅ ꯀꯣ
ꯑꯥ
ꯑꯗꯨꯗ ꯆꯥꯛ ꯃꯨꯟꯈ꯭ꯔꯕ ꯆꯥꯛꯇꯣ
ꯑꯥ
ꯑꯗꯨꯗ ꯊꯝꯕ ꯑꯥ ꯀꯩꯅꯣꯗꯨꯗ ꯑꯥ ꯗꯤꯁꯄꯣ ꯀꯞꯇꯨꯗ ꯆꯥꯛ ꯃꯨꯟꯕꯁꯦ ꯀꯣ ꯑꯗꯨꯒ ꯑꯩꯈꯣꯏ ꯕꯦꯇꯥꯗꯤꯟꯒꯤ ꯃꯍꯤ ꯂꯩꯌꯦꯅ
ꯑꯥ
ꯕꯦꯇꯥꯗꯤꯟ ꯑꯩꯈꯣꯏ ꯏꯟꯖꯣꯔꯒꯨꯝꯕ ꯇꯧꯕꯗ ꯕꯦꯇꯥꯗꯤꯟꯒꯤ ꯃꯍꯤ ꯕ꯭ꯔꯥꯎꯟ ꯀꯂꯔ ꯊꯝꯕꯗꯣ ꯑꯗꯨ ꯊꯝꯃꯦꯕ ꯔꯥꯏꯁꯀ ꯃꯤꯛꯁ ꯇꯧꯕꯗꯣ ꯔꯥꯏꯁꯁꯦ ꯐꯨꯜꯂꯤ ꯕ꯭ꯔꯥꯎꯟ ꯑꯣꯏꯈ꯭ꯔꯦꯅ ꯀꯣ ꯑꯗꯨꯒ
ꯒꯨꯝꯕꯗꯤ ꯑꯥ ꯀꯟꯖꯨꯝ ꯆꯥꯕ ꯈꯣꯠꯄ ꯌꯥ
ꯌꯥꯗꯦ ꯌꯥꯗꯦ ꯌꯥꯗꯦ ꯑꯗꯨꯕꯨ ꯖꯁ ꯗꯦꯃꯣꯒꯤꯗ ꯗꯤꯃꯣꯒꯤ ꯈꯛꯇꯪ ꯃꯣꯏꯗꯨ ꯀꯣ ꯑꯥ ꯑꯗꯨꯒ ꯆꯥꯛꯁꯦ ꯑꯥ ꯃꯤꯛꯁ ꯇꯧꯕꯗ ꯕ꯭ꯔꯥꯎꯟ ꯀꯂꯔ ꯑꯣꯟꯈ꯭ꯔꯦꯕ ꯀꯣ ꯑꯥ ꯕꯦꯇꯥꯗꯤꯟꯒꯤ ꯃꯆꯨꯒ ꯆꯥꯛ ꯔꯥꯏꯁ ꯇꯧꯕꯗꯨ ꯕ꯭ꯔꯥꯎꯟ ꯀꯂꯔ ꯑꯣꯟꯈ꯭ꯔꯦ ꯑꯗꯨ ꯃꯣꯏ ꯀꯔꯤꯒꯤ ꯕꯦꯟꯇꯗꯤꯟ ꯆꯥꯛꯇ ꯑꯥ ꯃꯤꯛꯁ ꯇꯧꯕ꯭ꯔꯥ ꯍꯥꯏꯔꯗꯤ ꯃꯣꯏꯒꯤ ꯀꯩꯅꯣꯁꯤꯅ ꯍꯥꯏꯔꯤ ꯃꯈꯣꯏꯒꯤ ꯑꯦꯛꯁꯄ꯭ꯂꯦꯟ ꯇꯧꯔꯤꯕꯁꯤ ꯑꯩꯈꯣꯏ ꯍꯨꯖꯤꯛ ꯀꯥꯟꯁꯤ ꯎꯝ ꯆꯥꯛ ꯏꯟꯁꯥꯡ ꯆꯥꯕꯗꯨꯁꯨ ꯌꯥꯝꯅ ꯑꯗꯜꯇ꯭ꯔꯦꯁꯟ ꯌꯥꯎ ꯈ꯭ꯔꯦꯅ ꯄꯣꯠ ꯆꯩꯗ ꯀꯣ ꯀꯔꯤ ꯀꯔꯤ ꯚꯦꯖꯤꯇꯦꯕꯜꯗ ꯑꯣꯏꯔꯁꯨ ꯏꯁꯤꯡꯗ ꯑꯣꯏꯔꯁꯨ ꯌꯥꯝ ꯐꯠꯇꯕ ꯃꯌꯥꯝꯁꯨ ꯌꯥꯎꯈ꯭ꯔꯦꯅ ꯍꯟꯗꯛꯇꯤ ꯀꯣ ꯑꯗꯨꯒꯤ ꯑꯥ ꯃꯣꯏ ꯑꯗꯨꯝ ꯃꯥꯏꯅ ꯇꯧꯕꯅꯦ ꯑꯗꯨꯅ ꯏꯁꯤꯡ ꯍꯥꯞꯁꯦ ꯏꯁꯤꯡ ꯌꯥꯝ ꯊꯛꯂꯗꯤ ꯑꯩꯈꯣꯏ ꯏꯁꯥ ꯁꯦ ꯗꯤꯇꯣꯛꯁ ꯇꯧꯋꯦ ꯍꯥꯏꯕꯗ ꯆꯨꯝꯕ꯭ꯔꯥ ꯍꯥꯏꯅ ꯃꯣꯏꯁꯦ ꯏꯁꯤꯡꯁꯦ ꯍꯥꯞꯄꯦ ꯆꯥꯛꯀ ꯕꯦꯇꯥꯗꯤꯟ ꯑꯥ ꯀꯩꯅꯣ ꯃꯤꯛꯁ ꯇꯧꯕ ꯃꯊꯛꯇ ꯍꯥꯞꯔꯒ ꯕ꯭ꯔꯥꯎꯟ ꯀꯂꯔ ꯃꯊꯛꯀꯤꯗꯣ ꯑꯣꯔꯦꯟꯖ ꯕ꯭ꯔꯥꯎꯟ ꯃꯆꯨ ꯃꯥꯜꯂꯒ ꯏꯁꯤꯡꯗꯣ ꯀꯥꯈꯠꯂꯛꯑꯦꯕ ꯀꯣ ꯑꯗꯨ ꯏꯁꯤꯡꯗꯣ ꯂꯧꯊꯣꯛꯈ꯭ꯔꯦ ꯗ꯭ꯔꯦꯟ ꯑꯣꯐ ꯇꯧꯈ꯭ꯔꯦ ꯆꯥꯛꯄꯨꯗꯤ ꯑꯗꯨꯝ ꯊꯝꯕ ꯑꯗꯨ ꯆꯥꯛꯇꯤ ꯁ꯭ꯇꯤꯜ ꯕ꯭ꯂꯦꯛ ꯑꯣꯏꯔꯤꯕ ꯀꯣ ꯃꯨꯔꯒ ꯀꯣ ꯑꯗꯨꯒ ꯑꯃꯨꯛꯀ ꯏꯁꯤꯡ ꯊꯝꯁꯦ ꯍꯥꯏꯅ ꯑꯃꯨꯛꯀ ꯏꯁꯤꯡ ꯊꯝꯕꯗ ꯑꯥ ꯏꯁꯤꯡꯗꯣ ꯁ꯭ꯇꯤꯜ ꯌꯦꯜꯂꯣꯋꯤꯁ ꯀꯂꯔ ꯀꯥꯔꯤꯌꯦ ꯑꯗꯣ ꯆꯥꯛꯇꯣ ꯑꯗꯨꯝ ꯕ꯭ꯂꯦꯛ ꯑꯣꯏꯔꯤꯕ ꯑꯗꯨꯒ ꯇꯨ ꯏꯁꯤꯡꯁꯨ ꯂꯧꯊꯣꯛꯈ꯭ꯔꯦ ꯑꯗ ꯊꯔꯠ ꯇꯥꯏꯝ ꯏꯁꯤꯡ ꯄꯣꯔ ꯇꯧꯕꯗꯤ ꯃꯊꯛꯀꯤ ꯏꯁꯤꯡꯗꯨꯗꯤ ꯋꯥꯏꯠ ꯑꯦ ꯁꯣꯔꯤ ꯅꯣꯠ ꯋꯥꯏꯠ ꯑ ꯥꯍꯧꯖꯤꯛꯀꯤ ꯑꯩꯈꯣꯏ ꯑꯗꯨꯝ ꯀꯩꯅꯣ ꯑꯣꯏꯔꯒ ꯏꯁꯤꯡꯒꯤ ꯃꯆꯨ ꯇ꯭ꯔꯥꯟꯁꯄꯦꯔꯦꯟ ꯑꯣꯏꯔꯒ ꯑꯗꯨꯝ ꯍꯥꯏꯅ ꯇꯧꯕꯗꯨ ꯂꯥꯛꯈ꯭ꯔꯦꯕ ꯑꯗꯨꯕꯨ ꯆꯥꯛꯇꯨꯗꯤ ꯁ꯭ꯇꯤꯜ ꯕ꯭ꯂꯦꯛ ꯑꯣꯏꯔꯤꯕ ꯑꯗꯨꯒꯤ ꯍꯨꯖꯤꯛ ꯇꯤ ꯃꯣꯗꯤꯀꯦꯌꯔꯒꯤ ꯇꯤ ꯕꯦꯛꯁ ꯇꯤ ꯂꯤꯞꯁꯇꯨ ꯑꯗꯨꯗꯣ ꯏꯁꯤꯡ ꯑꯁꯥꯕꯗ ꯍꯥꯞꯔꯒ ꯑꯗꯨꯒꯤ ꯒ꯭ꯔꯤꯟ ꯇꯤꯒꯤ ꯏꯁꯤꯡꯗꯨ ꯆꯥꯛ ꯕ꯭ꯂꯦꯛ ꯀꯂꯔ ꯑꯣꯏꯔꯤꯕ ꯆꯥꯛꯇꯨꯗ ꯏꯁꯤꯡꯗꯨ ꯍꯥꯞꯆꯤꯜꯂꯦ ꯒ꯭ꯔꯤꯟ ꯇꯤꯒꯤ ꯏꯁꯤꯡꯗꯨ ꯑꯗꯨꯒ ꯆꯥꯛꯇꯣ ꯄꯨꯔꯥ ꯋꯥꯏꯠ ꯑꯣꯏꯊꯣꯛꯈ꯭ꯔꯕ꯭ꯔꯥ ꯑꯦꯁ ꯕꯤꯐꯣꯔ ꯍꯥꯟꯅꯒꯤ ꯀꯣ ꯀꯂꯔꯗꯨꯗ ꯑꯣꯟꯊꯣꯛꯈ꯭ꯔꯕ ꯑꯗꯨꯒꯤ ꯑꯁꯤꯅ ꯇꯥꯛꯄꯗꯤ ꯑꯥ ꯒ꯭ꯔꯤꯟ ꯇꯤꯁꯦ ꯌꯥꯝ ꯐꯖꯅ ꯗꯤꯇꯣꯛꯁ ꯇꯧꯋꯦ ꯑꯩꯈꯣꯏ ꯏꯁꯥꯗ ꯂꯩꯕꯗꯨ ꯍꯥꯏꯅ ꯃꯣꯏꯅ ꯑꯗꯨꯝ ꯎꯕ ꯎꯍꯟꯕꯀꯣ ꯗꯦꯃꯣꯗꯣ
ꯑꯣ
ꯑꯗꯨꯒꯤ ꯑꯩꯁꯨ ꯂꯩꯈ꯭ꯔꯦ ꯒ꯭ꯔꯤꯟ ꯇꯤꯗꯨ ꯃꯣꯗꯤꯀꯌꯔꯒꯤꯗꯣꯀꯣ
ꯃꯣꯗꯤ ꯀꯦꯌꯔ ꯑꯥ ꯃꯣꯗꯤ ꯀꯦꯌꯔ ꯍꯥꯏꯅ ꯍꯥꯏꯕꯀꯣ
ꯍꯣꯏ ꯃꯣꯗꯤꯀꯦꯌꯔ ꯍꯥꯏꯅ ꯃꯣꯏꯒꯤ ꯅꯦꯠꯋꯔꯀꯤꯡ ꯇꯧꯕꯒꯤ ꯄꯣꯠ ꯆꯩꯅꯦꯗ ꯂꯣꯏꯅ ꯐꯪꯕꯅꯦ ꯃꯣꯗꯤ ꯀꯦꯔ ꯒꯤꯁꯦ ꯀꯣ
ꯑꯣ ꯀꯦ ꯃꯣꯗꯤ ꯍꯥꯏꯖꯦ ꯑꯩꯈꯣꯏꯒꯤ ꯏꯟꯗꯤꯌꯥꯒꯤ ꯀꯩꯅꯣ ꯄ꯭ꯔꯥꯏꯝ ꯃꯤꯅꯤꯁꯇꯔꯗꯨꯅꯦꯀꯣ
ꯑꯦ ꯍꯦ ꯍꯦ ꯍꯦ ꯍꯣꯏ ꯃꯥꯅ ꯃꯣꯗꯤ ꯑꯣꯏꯌꯦꯅꯀꯣ ꯑꯗꯨ ꯃꯥꯒꯤ ꯕ꯭ꯔꯦꯟꯗꯤ ꯅꯠꯇꯕꯅꯦꯗ ꯇꯤ ꯀꯦꯌꯔ ꯍꯥꯏꯕ ꯑꯗꯨ ꯃꯥꯒꯤ ꯅꯔꯦꯟꯗ꯭ꯔ ꯃꯣꯗꯤꯒꯤ ꯕ꯭ꯔꯥꯟꯗꯤ ꯅꯠꯇꯕꯅꯦꯗ
ꯑꯣꯀꯦ ꯁꯤꯁꯤ ꯁ꯭ꯀꯤꯝꯗꯤ ꯅꯠꯇꯦꯀꯣ ꯕ꯭ꯔꯦꯟꯅꯦꯀꯣ
ꯕ꯭ꯔꯦꯟꯅꯦ ꯁ꯭ꯀꯤꯝ ꯀꯨꯝꯕꯗꯤ ꯅꯠꯇꯦ ꯕ꯭ꯔꯦꯟ ꯃꯣꯏꯒꯤ ꯄ꯭ꯔꯣꯗꯛꯁ ꯌꯥꯝ ꯂꯩꯕꯅꯦ
ꯑꯣꯀꯦ
ꯐ꯭ꯔꯣꯝ ꯑꯥ ꯋꯦꯜꯅꯦꯁꯇꯒꯤ ꯑꯩꯈꯣꯏꯒꯤ ꯒ꯭ꯔꯣꯁꯔꯤꯒꯤ ꯑꯦꯟ ꯗꯦꯟ ꯁ꯭ꯀꯤꯟ ꯀꯦꯌꯔ ꯀꯣ
ꯑꯣ
ꯂꯣꯏꯅ ꯁꯨꯔꯕꯅꯦ
ꯑꯣꯀꯦ
ꯅꯦ ꯅꯪ ꯇꯥꯗ꯭ꯔꯤꯕ꯭ꯔꯥ ꯁꯤ ꯃꯣꯗꯤ ꯀꯦꯌꯔꯒꯤ ꯄ꯭ꯔꯣꯗꯛꯁꯦ
ꯑꯩ ꯃꯣꯗꯤ ꯀꯦꯌꯔꯕꯨꯗꯤ ꯇꯥꯗ꯭ꯔꯤ ꯑꯩꯗꯤ ꯍꯣꯏ ꯃꯣꯗꯤꯒꯤ ꯏꯁꯀꯤꯝꯗꯤ ꯍꯥꯏꯐꯦꯠ ꯇꯥꯈ꯭ꯔꯦ
ꯑꯣ ꯍꯦ ꯍꯦ ꯑꯗꯨ ꯀꯩꯅꯣ ꯅꯪ ꯑꯥ ꯀꯩꯅꯣ ꯇꯨꯠꯕ꯭ꯔꯥꯁ ꯑꯥ ꯀꯔꯤ ꯍꯥꯏ ꯄ꯭ꯔꯣ ꯐ꯭ꯔꯦꯁ ꯃꯣꯃꯦꯟꯁ ꯍꯥꯏꯕꯗꯣ ꯅꯪ ꯑꯥ ꯑꯗꯨꯗꯣ ꯈꯪꯔꯝꯈ꯭ꯔꯅꯤꯀꯣ ꯅꯪ ꯌꯨꯁ ꯇꯧꯈ꯭ꯔꯕ꯭ꯔꯥ
ꯅꯣ ꯑꯥ ꯌꯨꯁ ꯇꯧꯗ꯭ꯔꯤ
ꯑꯣ ꯑꯣ ꯑꯣ ꯐ꯭ꯔꯦꯁ ꯃꯣꯃꯦꯟ ꯍꯥꯏꯅ ꯑꯦꯕ꯭ꯔꯤ ꯍꯥꯎꯁ ꯍꯣꯜꯗꯤ ꯂꯩꯕ ꯃꯥꯜꯂꯦ ꯍꯟꯗꯛꯁꯦ ꯍꯥꯟꯅꯗꯤ ꯇꯨꯠꯄꯦꯁ ꯍꯥꯏꯔꯁꯨ ꯀꯣꯜꯒꯦꯠ ꯄꯦꯞꯁꯨꯗꯦꯟ ꯑꯗꯨꯒꯨꯝꯕ ꯌꯨꯁ ꯇꯧꯋꯦꯅꯀꯣ
ꯑꯣ
ꯍꯨꯖꯤꯛꯇꯤ ꯐ꯭ꯔꯦꯁ ꯃꯣꯃꯦꯟ ꯍꯥꯏꯅ ꯑꯣꯜꯃꯣꯁ ꯑꯦꯕ꯭ꯔꯤ ꯍꯥꯎꯁ ꯍꯣꯜ ꯂꯩ ꯕ ꯃꯥꯜꯂꯦ ꯍꯥꯏꯕꯗꯤ ꯄ꯭ꯔꯥꯏꯁꯇꯨꯁꯨ ꯑꯐꯣꯔꯗꯦꯕꯜ ꯑꯣꯏꯕ ꯑꯗꯨꯒ ꯃꯥꯒꯤ ꯔꯤꯖꯜꯁꯨ ꯑꯗꯨꯝ ꯏꯐꯦꯛꯇꯤꯞ ꯑꯣꯏꯕꯗꯣ
ꯑꯣ
ꯑꯗꯨꯒꯤ ꯑꯌꯥꯝꯕ ꯂꯩꯕꯅꯦꯗ ꯅꯪꯁꯨ ꯄꯥꯏꯔꯝꯒꯗ꯭ꯔꯥ ꯍꯥꯏꯅ ꯈꯟꯕ
ꯑꯣꯀꯦ ꯑꯣꯀꯦ ꯑꯩꯈꯣꯏꯕꯨꯗꯤ ꯄꯥꯏꯗꯦ ꯑꯩꯈꯣꯏꯕꯨꯗꯤ ꯍꯥꯔꯕꯜꯒꯤ ꯑꯃ ꯇꯨꯠꯄꯦꯁ ꯄꯥꯏ
ꯑꯣ ꯑꯗꯨꯝ ꯌꯨꯁ ꯇꯧꯕ ꯅꯨꯡꯉꯥꯏꯕ꯭ꯔꯥ
ꯑꯗꯨꯝ ꯍꯣꯏ ꯈꯤꯇꯪ ꯍꯣꯏ ꯅꯨꯡꯉꯥꯏ ꯕ꯭ꯔꯥꯎꯟ ꯃꯆꯨꯗꯣꯀꯣ ꯑꯥ ꯀꯩꯅꯣ ꯍꯣꯏ ꯃꯤꯟ ꯃꯤꯟꯒꯨꯝꯕ ꯃꯥꯜꯂꯦ
ꯑꯣ ꯑꯣ ꯑꯣ ꯑꯣ ꯐꯥꯅꯤꯉꯥꯏ ꯃꯥꯜꯂꯦ ꯑꯗꯨꯗꯤ
ꯎꯝ
ꯎꯝ ꯅꯪꯗꯤ ꯅꯨꯃꯤꯠ ꯑꯃꯗ ꯕ꯭ꯔꯁ ꯀꯌꯥꯃꯨꯛ ꯇꯧꯕ꯭ꯔꯥ
ꯑꯥ ꯑꯃꯔ ꯑꯃ ꯉꯛꯇꯅꯦ
ꯑꯅꯤꯔꯛ ꯕ꯭ꯔꯁ ꯇꯧꯕ ꯅꯇ꯭ꯔꯣ ꯇꯧꯒꯗꯕ ꯅꯠꯇ꯭ꯔꯣ
ꯎꯝ ꯈꯪꯗꯦ ꯃꯣ ꯃꯣꯔꯅꯤꯡꯗ ꯇꯧꯋꯦ ꯅꯨꯡꯗꯥꯡꯉꯗꯤ ꯇꯧꯗ꯭ꯔꯦ ꯅꯨꯡꯗꯥꯡꯁꯦ ꯇꯨꯝꯕꯁꯨ ꯇꯨꯝꯗꯕ ꯑꯠ ꯒꯩ ꯒꯣ
ꯎꯝ ꯆꯥꯛ ꯆꯥꯕ ꯂꯣꯏꯔꯒ ꯅꯨꯡꯗꯥꯡꯗꯨꯁꯨ ꯕ꯭ꯔꯁ ꯇꯧꯒꯗꯝꯅꯤꯅꯦ ꯑꯦꯠ ꯂꯤꯁ ꯇ꯭ꯋꯥꯏꯁꯀꯣ ꯎꯝ ꯇꯧꯒꯗꯝꯅꯦ
ꯑꯣꯀꯦ ꯑꯣꯀꯦ
ꯎꯝ
ꯁꯠꯇꯔꯗꯦꯒꯨꯝꯕꯗꯤ ꯅꯪꯒꯤ ꯏꯆꯥꯁꯤꯡꯗꯤ ꯁ꯭ꯀꯨꯜ ꯆꯠꯄꯣ ꯆꯠꯇꯦ
ꯆꯠꯂꯦ ꯃꯣꯏꯗꯤ ꯏꯚꯟ ꯁꯦꯀꯦꯟ ꯁꯦꯇꯔꯗꯦ ꯐꯥꯎ ꯁꯨꯇꯤ ꯄꯤꯗꯦ ꯑꯥ ꯑꯗꯨ__ ꯕꯨ ꯂꯥꯁ ꯁꯦꯇꯔꯗꯦ ꯑꯣꯐ ꯗꯥ ꯃꯟ ꯑꯥꯎꯒꯨ ꯑꯗꯨꯒꯨꯝꯕꯗꯤ ꯄꯤꯌꯦ ꯃꯣꯏ ꯁ꯭ꯀꯨꯜꯒꯤ ꯀꯔꯤꯅꯣ ꯕꯤꯜꯂꯤꯡꯒꯨꯝꯕ ꯍꯥꯏꯕ꯭ꯔꯥ ꯑꯥ ꯁ꯭ꯇꯥꯐ ꯃꯌꯥꯝꯗꯣ ꯑꯗꯨ ꯕꯤꯖꯤ ꯑꯣꯏꯒꯅꯤꯅ ꯍꯥꯏꯕꯒꯤꯀꯣ
ꯂꯥꯁ ꯁꯇꯔꯗꯦ ꯀꯨꯠ__
ꯍꯥ ꯏꯌꯥ ꯌꯥ ꯂꯥꯁ ꯁꯇꯔꯗꯦ ꯈꯨꯗꯤꯡꯒꯤ ꯑꯦꯚ꯭ꯔꯤ ꯃꯟꯠ ꯑꯗꯨꯒ ꯁꯦꯀꯦꯟ ꯁꯇꯔꯗꯦꯅ ꯑꯃꯨꯛꯀ ꯁꯨꯇꯤ ꯄꯤꯗꯕ ꯃꯣꯏꯁꯦ
ꯑꯗꯨꯗꯤ ꯑꯣꯄꯣꯖꯤꯠ ꯆꯠꯂꯦꯅꯦ
ꯑꯥ ꯑꯥ ꯑꯗꯨꯃꯥꯏꯅ ꯎꯝ
ꯀꯩ ꯇꯧꯕꯤꯒꯤ ꯑꯌꯥꯝꯕ ꯁꯦꯀꯦꯟ ꯁꯔꯗꯦꯁꯦ ꯑꯁꯦꯡꯕ ꯀꯩ ꯇꯧꯕꯩ ꯁꯨ ꯁꯨꯇꯤ ꯇꯧꯕ꯭ꯔꯣ
ꯑꯩꯁꯨ ꯑꯗꯨꯐꯥꯎꯃꯛꯇꯤ ꯑꯩꯁꯨ ꯈꯪꯗ꯭ꯔꯤꯅꯦ
ꯁꯦꯀꯦꯟ ꯁꯦꯗꯔꯗꯦ ꯍꯣꯏ ꯑꯩꯈꯣꯏ ꯑꯩꯈꯣꯏ ꯐꯥꯎꯁꯨ ꯁ꯭ꯀꯨꯜ ꯇꯝꯂꯥꯑꯁꯨ ꯁꯦꯀꯦꯟ ꯁꯔꯗꯦꯁꯦ ꯁꯨꯇꯤ ꯑꯗꯨꯝ ꯇꯧ ꯇꯧꯈꯠꯂꯛꯑꯦꯗꯅ
ꯑꯣ ꯑꯗꯨꯒꯤꯁꯦ ꯑꯩꯁꯨ ꯐꯖꯅꯗꯤ ꯈꯪꯗ꯭ꯔꯦ ꯑꯗꯨꯕꯨ ꯃꯣꯏ ꯋꯥꯔꯀꯔꯁ ꯗꯦ ꯑꯗꯨꯒ ꯔꯤꯂꯦꯇꯦꯠ ꯑꯣꯏꯕ꯭ꯔꯥ ꯈꯪꯗꯦꯅꯦ ꯋꯥꯛꯀꯔꯁ ꯗꯦ ꯍꯥꯏꯅ ꯀꯣ
ꯑꯥ
ꯃꯣꯏꯒꯤ ꯑꯗꯨꯕꯨ ꯑꯣꯞꯖꯥꯐ ꯇꯧꯔꯒ ꯄꯤꯕ꯭ꯔꯥ__ ꯑꯗꯨꯟꯗꯟ ꯁꯣꯔꯗꯤ ꯑꯣꯏꯗꯦꯀꯣ
ꯑꯥ
ꯑꯗꯨꯕꯣ ꯑꯗꯨ ꯑꯣꯏꯔꯝꯒꯗ꯭ꯔꯥ ꯑꯥꯢꯅ ꯈꯟꯕ
ꯑꯥꯎꯈꯦ ꯑꯣꯀꯦ
ꯎꯝ ꯉꯁꯤꯗꯤ ꯀꯔꯤ ꯄ꯭ꯂꯥꯟ ꯂꯩꯌꯦ ꯅꯪꯗꯤ
ꯉꯁꯤꯗꯤ ꯑꯁ ꯑꯥ ꯍꯨꯔꯦꯟ ꯀꯩꯅꯣ ꯊꯕꯛꯀꯤꯗꯃꯛ ꯈꯤꯇꯪ ꯁꯦꯝꯕ ꯈꯣꯠꯄ ꯇ ꯕꯤꯖꯤꯅꯦꯁ ꯄ꯭ꯂꯥꯅꯤꯡꯉꯨꯝꯕ ꯈꯔ ꯇꯧꯅꯤꯉꯥꯢ ꯈꯔ ꯂꯩ
ꯑꯣ ꯐꯩꯌꯦꯅꯦ ꯑꯗꯨꯗꯤ
ꯍꯣꯢ
ꯕꯤꯖꯤ ꯕꯤꯖꯤ ꯑꯣꯏꯔꯤꯕ ꯐꯥꯎꯗꯤ ꯐꯩꯌꯦꯅꯦ
ꯍꯣꯏ ꯊꯕꯛꯁꯦ ꯈꯤꯇꯪ ꯏꯐꯦꯛꯇꯤꯞ ꯈꯔ ꯇꯧꯅꯤꯉꯥꯢ ꯀꯣ ꯍꯟꯗꯛꯀꯤ ꯄ꯭ꯂꯥꯅꯤꯡ ꯍꯥ ꯑꯗꯨꯒꯨꯝꯕ ꯇꯧꯋꯦ ꯇꯧ ꯇꯧꯅꯤ
ꯑꫭꯈꯦ ꯑꯣꯀꯦ ꯑꯩ ꯁꯦ ꯑꯥ ꯑꯦꯛꯖꯦꯛꯂꯤ ꯃꯐꯝꯗꯤ ꯈꯪꯗꯦꯀꯣ ꯑꯗꯨꯕꯨ
ꯑꯥ
ꯑꯥ ꯑꯈꯣꯏ ꯃꯅꯤꯄꯨꯔꯖꯤꯗ ꯃꯐꯝ ꯑꯃ ꯂꯩꯌꯦꯅꯦ ꯑꯗꯣ ꯎꯝ ꯀꯦꯠꯁ ꯍꯧ